ꯑꯣ ꯇꯄꯣ
ꯇꯥꯏ ꯇꯥꯏ ꯑꯩꯅ ꯉꯥꯡꯕꯨ ꯇꯥꯕ꯭ꯔ ꯑꯣ
ꯎ
ꯍꯣꯏꯁꯨ ꯀꯅ ꯈꯣꯒꯦ
ꯃꯇꯝ ꯌꯥꯎꯋꯦ ꯑꯩꯒꯤ ꯃꯇꯝ ꯃꯤꯒꯤ ꯃꯇꯝ
ꯃꯥꯅ ꯍꯨꯏ ꯂꯩ ꯍꯨꯏ ꯀꯩꯅꯣ ꯄꯥꯝꯗꯕ꯭ꯔꯣ ꯅꯪꯗꯤ
ꯑꯩꯁꯨ ꯌꯥꯝ ꯄꯥꯝꯃꯤ ꯍꯧꯗꯣꯡꯁꯨ ꯄꯥꯝꯃꯤ ꯍꯨꯏꯁꯨ ꯄꯥꯝꯃꯦ ꯑꯩ ꯑꯩ ꯑꯩꯗꯤ ꯌꯥꯝ ꯄꯥꯝꯃꯦ
ꯑꯇꯣꯞꯄꯗꯤ
ꯑꯇꯣꯞꯄꯁꯨ ꯂꯣꯏ ꯄꯥꯝꯃꯦ ꯑꯩꯗꯤ ꯌꯥꯝ ꯅꯨꯡꯁꯤꯌꯦ ꯑꯗꯨ ꯑꯗꯨꯒꯨꯝꯕꯗ
ꯎ ꯑꯩ ꯍꯨꯏꯁꯨ ꯄꯥꯝꯃꯦ ꯍꯧꯪꯗꯣꯡꯁꯨ ꯄꯥꯝꯃꯦ ꯍꯧꯪꯗꯣꯡꯁꯨꯦ ꯑꯃꯨꯛ ꯑꯃꯨꯛ ꯅꯨꯡꯁꯤꯗꯕ ꯌꯥꯎꯋꯤꯅꯦ
ꯃꯣꯏꯗꯤ ꯃꯤꯒꯤ ꯂꯩꯔꯝꯕ ꯉꯥ ꯅꯨꯡꯗꯣ ꯑꯗꯨꯝ ꯆꯥꯊꯣꯛꯏꯅꯤ
ꯑꯗꯨꯗꯤ ꯑꯩꯈꯣꯏꯅꯅꯦ ꯑꯩꯈꯣꯏ ꯑꯩꯗꯤ ꯃꯣꯏ ꯍꯧꯗꯣꯡꯗꯣ ꯑꯉꯥꯡ ꯑꯣꯏꯔꯤꯉꯩ ꯅꯨꯡꯉꯥꯏꯗ
ꯑꯥ ꯍꯣꯏ ꯍꯣꯏ ꯑꯩꯈꯣꯏꯅ ꯃꯥꯒꯤ ꯍꯣꯏ ꯍꯣꯏ ꯆꯥꯛꯀ ꯊꯥꯕꯤ ꯊꯥꯕꯤ ꯑꯗꯨꯝ ꯄꯤꯕꯗꯣ
ꯊꯥ ꯔꯣ ꯑꯣꯏꯕꯗ ꯄꯤꯕꯩꯅꯦ ꯑꯗꯨ ꯃꯤꯅꯤ ꯑꯩꯈꯣꯏ ꯃꯤꯅꯤ ꯌꯥꯎꯗꯧꯅ ꯇꯩꯅꯅꯥꯗꯧ ꯅꯠꯇꯦ
ꯑꯩ ꯑꯩ ꯅꯪꯁ ꯒ꯭ꯌꯥꯟ ꯌꯥꯝꯝꯇꯥꯏꯅꯦ
ꯑꯩ ꯑꯩ ꯑꯩꯁꯨ ꯍꯧꯗꯣꯡ ꯌꯥꯝ ꯂꯣꯏꯌꯦꯕꯀꯣ ꯑ ꯑꯩꯗꯤ ꯃꯣꯏꯅ ꯇꯤꯕꯗꯣ ꯁꯥꯒꯨꯝꯕ ꯌꯦꯔꯨꯝꯒꯨꯝꯕ ꯎ ꯀꯩꯅꯣ ꯍꯥꯏꯗꯤ ꯔꯣ ꯑꯣꯏꯕꯗ ꯄꯤꯔꯦꯕ ꯑꯗꯨꯝ ꯐꯣꯠꯂꯒ ꯨꯝꯕ ꯊꯣꯡꯉꯒ ꯑꯗꯨꯝ ꯄꯤꯕꯗ ꯃꯣꯏ ꯑꯍꯟ ꯑꯣꯏꯔꯁꯨ ꯆꯥꯗꯦꯕꯀꯣ
ꯑ
ꯈꯣꯏ ꯑꯗꯨꯅꯦ ꯑꯗꯨ ꯑꯩꯈꯣꯏꯅꯅꯦ ꯃꯣꯏꯅ ꯅꯠꯇꯦ ꯑꯩ ꯌꯨꯝꯗꯁꯨ ꯍꯨꯏꯁꯨ ꯍꯥꯎꯗꯣꯡꯁꯨ ꯂꯩꯌꯦꯕꯀꯣ ꯍꯒꯤ
ꯑꯩꯈꯣꯏꯒꯤꯗꯤ ꯍꯥꯡꯗꯣꯡ ꯑꯅꯤ ꯂꯩꯌꯦ ꯑꯗꯨꯒ ꯍꯨꯏ ꯑꯃꯨꯕ ꯑꯃ ꯂꯩ ꯍꯣꯏꯗꯤꯔꯤꯠ ꯆꯆꯥ ꯃꯅꯦ ꯑꯩꯗꯧꯅ ꯃꯨꯏ
ꯍꯥꯏꯗꯤ ꯍꯧꯗꯣꯡꯒꯁꯨ ꯍꯨꯏꯒꯁꯨ ꯑꯗꯨꯝ ꯇꯨꯝꯕꯅꯤ
ꯑ ꯑꯗꯨꯝ ꯃꯤ ꯑꯗꯨꯃꯥꯏꯅ ꯇꯨꯝꯅꯕ ꯌꯥꯝ ꯂꯩꯀꯣ
ꯍꯣꯏ ꯑꯩꯗꯤ ꯏꯁꯨ ꯏꯔꯨꯋꯦ ꯕ꯭ꯔꯁꯁꯨ ꯇꯧꯋꯦ ꯃꯣꯏꯗ
ꯍꯥꯥ
ꯆꯥꯁꯨ ꯑꯩꯅ ꯄꯤ ꯄꯒ ꯑꯗꯨꯒ ꯑꯩꯅꯁꯨ ꯇꯨꯝꯃꯦ ꯇꯨꯝꯃꯤꯟꯅꯕꯅꯦ ꯑꯗꯨ ꯁꯤ ꯃꯣꯏ ꯃꯣꯏ ꯃꯊꯟꯇ ꯀꯤꯠꯆꯟꯗ ꯀꯩꯅꯣꯝꯃꯗ ꯇꯨꯝꯃꯕꯗꯨ ꯅꯨꯡꯁꯤꯍꯦ
ꯎꯝ ꯇꯣꯉꯥꯟꯅꯒ ꯍꯥꯏꯗꯤ ꯃꯔꯨ ꯑꯣꯏꯅ ꯍꯨꯏꯗꯤ ꯌꯥꯝ ꯅꯝꯃꯦꯅ ꯃꯣꯏꯅ ꯃꯣꯏꯗꯥꯟꯖꯝ ꯇꯥꯏ
ꯑꯝ
ꯍꯥꯏꯗꯤ ꯑꯩꯈꯣꯏꯗꯁꯨ ꯃꯣꯏꯅ ꯍꯨꯟꯁꯤꯡꯉꯤꯗ ꯍꯥꯏꯗꯤ ꯑꯩꯈꯣꯏ ꯍꯨꯏ ꯑꯃ ꯂꯩ ꯍꯥꯏꯕꯗꯣ
ꯎꯝ ꯎꯝ
ꯍꯥꯏꯗꯤ ꯑꯩꯈꯣꯏꯅꯒ ꯊꯕꯛꯀ ꯆꯠꯊꯣꯛꯨꯔꯒ ꯍꯜꯂꯛꯄꯁ ꯊꯣꯡꯒꯥꯟꯗꯒ ꯂꯦꯞꯄ ꯂꯩꯔꯝꯗꯅ ꯍꯥꯏꯗꯤ ꯑꯩꯈꯣꯏꯅ ꯒꯥꯔꯤ ꯃꯈꯣꯟ ꯂꯥꯞꯅ ꯇꯥꯕꯗꯅꯦ ꯑꯗꯨꯝ ꯉꯥꯏ ꯂꯩꯔꯝꯗꯨꯅꯦꯕ
ꯍꯣꯏꯅꯦ ꯃꯤꯗꯒꯤ ꯍꯦꯟꯅ ꯐꯕꯅꯤꯍ
ꯎꯝ ꯍꯥꯏꯗꯤ ꯑꯩꯈꯣꯏ ꯍꯦꯛ ꯌꯎꯔꯛꯄꯒ ꯑꯗꯨꯝ ꯈꯣꯡꯉꯛꯑꯅꯤ ꯃꯁꯥꯏ ꯑꯗ ꯑꯩꯈꯣꯏꯗ ꯑꯥꯎ ꯍꯥꯏꯗꯤ ꯃꯥꯒꯤ ꯃꯄꯨ ꯂꯥꯛꯑꯦ ꯈꯣꯠꯂꯦꯅ ꯇꯧꯔꯤꯅꯦꯕ
ꯃꯄꯨꯒꯤ ꯃꯁꯛꯇꯤ ꯌꯥꯝ ꯈꯪꯉꯅꯦꯍ ꯍꯨꯏꯁꯤꯗꯤ
ꯎꯝ ꯃꯣꯏꯗꯤ ꯃꯅꯝꯗ ꯈꯪꯉꯤ ꯃꯣꯏꯗꯤ ꯃꯈꯣꯟ ꯃꯒꯟ ꯑꯗꯨ
ꯍꯣꯏ ꯍꯣꯏ ꯍꯨꯏꯁꯨꯅꯦ ꯍꯧꯗꯣꯡꯁꯨꯅꯦ ꯌꯦꯟ ꯐꯥꯎ ꯈꯪꯉꯦ
ꯑꯦ ꯑꯗꯨꯝ ꯌꯦꯟ ꯎꯆꯦꯛꯐꯣꯛꯇ ꯃꯤꯒ ꯐꯖꯅ ꯋꯥꯔꯤ ꯁꯥꯟꯅꯕ ꯌꯥꯕ ꯎꯆꯦꯛ ꯂꯩꯗꯨꯗꯤ ꯃꯣꯏ ꯐꯖꯅ ꯄꯤꯛꯑ ꯀꯥꯟꯗꯒꯤ ꯂꯣꯏꯅꯕꯤꯔꯗꯤ
ꯎꯝ ꯑꯩ ꯀꯩꯅꯣꯒꯤ ꯑꯩꯈꯣꯏ ꯌꯨꯝꯗ ꯆꯤꯡꯒꯤ ꯟ ꯂꯩꯕꯗꯣ ꯑ ꯑꯉ ꯃꯣꯏꯅ ꯍꯦꯛ ꯄꯧꯕꯗꯒꯤ ꯃꯄꯥꯟ ꯊꯣꯛꯇꯕꯤꯗ ꯊꯝꯃꯒ ꯆꯥꯛꯁꯨꯣ ꯏꯁꯤꯡ ꯑꯗꯨꯝ ꯄꯤꯔꯒ ꯑꯩꯈꯣꯏꯅ ꯄꯤꯕꯗꯣ ꯑꯗꯨꯗꯣ ꯇꯧꯕ ꯑꯗꯒꯤ ꯌꯥꯝꯅ ꯀꯩ ꯍꯥꯏꯅꯤ ꯑꯩꯈꯣꯏꯒ ꯇꯤꯟꯅꯕ ꯍꯥꯏꯇꯥꯔꯦꯗ ꯍ ꯀꯗꯣ ꯌꯦ ꯅ ꯑꯣꯁ ꯁꯨ ꯌꯥꯝꯅ ꯀꯩꯅꯣ ꯇꯧꯗꯦꯕꯀꯣ ꯃꯣꯏꯗꯣ ꯑꯗꯨꯝ ꯑꯩꯈꯣꯏ ꯃꯅꯥꯛꯇ ꯑꯗꯨꯝ ꯂꯩ
ꯑꯦ ꯑꯗꯨꯨꯝ ꯂꯥꯛꯄꯅꯦ ꯑꯩꯈꯣꯏꯅ ꯀꯩꯅꯣꯝꯃ ꯃꯣꯏꯗ ꯀꯨ ꯀꯨꯅꯤ ꯈꯪꯗꯦ ꯀꯩꯅꯣꯝ
ꯎꯝ ꯎꯝ ꯎꯝ ꯍꯣꯏ ꯌꯥꯝ ꯐꯩꯅꯦ ꯀꯩꯅꯣꯒꯤ ꯍꯨꯏꯒ ꯍꯧꯗꯣꯡꯒ ꯌꯦꯡꯒꯦ ꯑꯩꯗꯤ ꯑꯇꯣꯞꯄꯗꯤ ꯂꯣꯏꯗꯦꯗ
ꯑꯩꯈꯣꯏ ꯑꯩꯈꯣꯏ ꯌꯦꯟ ꯈꯔꯕꯨꯗꯤ ꯂꯩꯌꯦ ꯃꯔꯨꯝ ꯀꯣꯛꯄꯤ ꯈꯔꯒ ꯑꯗꯨꯝ ꯇꯣꯉꯥꯟꯅ ꯆꯥꯅꯕ ꯑꯗꯨꯝ ꯀꯩꯅꯣꯗꯣ ꯄꯨꯔꯥ ꯊꯤꯡꯖꯤꯟꯗꯤ ꯅꯠꯇꯦ
ꯑꯥ ꯑ
ꯎꯝ ꯀꯣꯏꯂꯔꯒꯨꯝꯕꯗ ꯑꯗꯨꯝꯗꯨ ꯂꯩ ꯑꯗꯨꯒ ꯇꯣꯉꯥꯟꯅ ꯃꯔꯨꯝ ꯀꯣꯛꯄꯗ
ꯎꯝ
ꯑꯗꯨꯒ ꯉꯥꯅꯨ ꯑꯃ ꯚꯦꯂꯥꯏꯇꯤꯗꯨꯁꯨ ꯂꯩ ꯍꯥꯏꯗꯤ ꯃꯥꯗꯤ ꯑꯆꯧꯕꯗꯤ ꯌꯥꯝꯗꯦ ꯑꯆꯧꯕꯗꯤ ꯃꯔꯤ ꯃꯉꯥ ꯈꯛꯇꯅꯦ ꯑꯗꯨꯒ ꯃꯆꯥ ꯀꯣꯜꯂꯦ ꯑꯗꯨ ꯃꯆꯥꯁꯨ ꯂꯩꯕ ꯌꯥꯎꯋꯦ
ꯍꯥꯏꯗꯤ ꯃꯆꯥ ꯄꯣꯛꯄ ꯑꯁ ꯃꯣꯏꯁꯦ ꯄꯤ ꯀꯥꯟꯗ ꯃꯆꯥꯒ ꯅꯨꯡꯁꯤꯖꯅ ꯃꯁꯛꯒꯤ ꯏꯐ ꯐꯖꯒꯦ
ꯃꯆꯤꯟꯖꯥꯛ ꯀꯨꯝꯕꯒ ꯈꯨꯠꯇꯒ ꯊꯥꯕꯤꯕꯗꯣ ꯃꯣꯏ ꯑꯍꯥꯟꯕꯗꯗꯤ ꯀꯤꯗꯣꯏꯅꯦ ꯑꯗꯨꯒ ꯃꯣꯏꯁꯨ ꯈꯨꯠꯇ ꯊꯥꯕꯗꯣ ꯃꯆꯤꯟꯖꯥꯛꯅꯤ ꯈꯪꯕꯗꯩꯗꯤ ꯈꯨꯠꯇ ꯑꯣꯏꯔꯣ ꯑꯃꯗ ꯑꯣꯏꯔꯣ ꯑꯗꯨꯝ ꯀꯥꯈꯠꯂ ꯀꯥꯈꯠꯂ ꯆꯥꯗꯦ
ꯎꯝ
ꯑꯃꯔꯣꯝꯗꯗꯤ ꯂꯣꯏ ꯐꯔꯤꯗ ꯍꯥꯏꯗꯤ ꯑꯩꯈꯣꯏꯅ ꯅꯪꯅꯁꯨ ꯉꯁꯥꯏ ꯍꯥꯏꯕꯗꯣ ꯑꯩꯈꯣꯏꯅ ꯄꯤ ꯀꯥꯟꯗꯒꯤ ꯑꯩꯈꯣꯏꯅ ꯈꯟꯖꯟꯕꯅ ꯂꯣꯏ ꯍꯦꯟꯕ ꯉꯥꯛꯇꯅꯦ ꯍꯥꯏꯕꯗꯣ
ꯍ
ꯍꯥꯏꯗꯤ ꯑꯩꯈꯣꯏꯅ ꯍꯌꯦꯡꯒꯤ ꯀꯩꯝꯇ ꯍꯟꯖꯟꯖꯁꯤ ꯁꯦꯝꯕ ꯑꯗꯨꯃꯥꯏꯅ ꯊꯣꯛꯑꯔꯣꯏꯗꯕ ꯄꯣꯠꯇꯣ ꯑꯗꯨꯝ ꯈꯜꯂꯒ ꯂꯩꯔꯗꯤ ꯋꯥꯈꯟꯗ ꯍꯦꯟꯅ ꯀꯩꯅꯣ ꯑꯣꯏꯔꯛꯑꯦ ꯑꯗꯨꯒ ꯍꯧꯖꯤꯛꯀꯤ ꯀꯩꯣ ꯑꯩꯈꯣꯏꯅ ꯍꯪꯗꯣꯡꯗꯣ ꯄꯤꯛꯑꯀꯥꯟꯗ ꯑꯩꯈꯣꯏꯅ ꯑꯗꯨꯝ ꯍꯦꯕꯤꯠ ꯃꯣꯏꯗ ꯀꯩꯅꯣ ꯑꯣꯏꯍꯟꯈꯤꯕꯗꯣ
ꯎꯝ ꯎꯝ
ꯑꯗꯨ ꯑꯣꯏꯕ ꯈꯣꯠꯄꯗꯣ ꯑꯗꯨꯗꯣ ꯆꯨꯝꯃꯦꯕ ꯑꯩꯅ ꯀꯩꯅꯣꯗ ꯑꯃ ꯊꯦꯡꯅꯩꯌꯦ ꯐꯣꯟꯒꯨꯝꯕꯗ ꯍꯥꯏꯗꯤ ꯑꯩꯅ ꯊꯦꯡꯅꯕꯁꯦ ꯑꯉꯥꯡ ꯃꯆꯥꯅꯤꯀꯣ
ꯎꯝ ꯎꯝ
ꯃꯣꯏꯒꯤ ꯄꯦꯔꯦꯟ ꯍꯥꯏꯗꯤ ꯃꯃꯥ ꯃꯄꯥꯁꯨ ꯂꯣꯏ ꯌꯥꯎꯋꯦꯕ ꯑꯗꯣ ꯑꯩꯈꯣꯏ ꯁ꯭ꯋꯥꯏꯒꯤꯗꯤ ꯅꯠꯇꯦ ꯇꯦ ꯃꯄꯥꯟ ꯂꯝꯒꯤꯗꯤ ꯑꯣꯏꯗꯧ ꯃꯥꯜꯂꯦ
ꯎꯝꯝ
ꯑꯗ ꯅꯪꯁꯨ ꯊꯦꯡꯅꯔꯝꯕ ꯌꯥꯏꯀꯣ ꯑꯗꯨ ꯑꯗꯨꯗ ꯃꯣꯏꯅꯦ ꯂꯤꯟꯖꯦ
ꯎꯝ
ꯑꯗꯣ ꯂꯤꯟꯁꯦ ꯑꯆꯧ ꯑꯆꯧꯕ ꯌꯥꯝ ꯌꯥꯎꯋꯦ
ꯑꯥ
ꯂꯤꯟꯒꯨꯝꯕ ꯍꯥꯏꯗꯤ ꯂꯤꯟ ꯈꯛ ꯅꯠꯇꯅ ꯑꯗꯨꯝ ꯑꯇꯣꯞꯄ ꯁꯥꯊꯤ ꯁꯥꯊꯤꯗ ꯍꯧꯖꯤꯛ ꯑꯁꯦꯡꯕ ꯃꯤ ꯑꯣꯏꯕꯒ ꯀꯩꯅꯣ ꯇꯧ ꯑꯣꯏꯗꯤ ꯁꯥꯊꯤ ꯁꯥꯇꯤꯕ ꯌꯥꯝ ꯌꯥꯎꯋꯦꯕ
ꯑꯥ ꯑꯥ
ꯃꯤ ꯎꯕꯗ ꯑꯗꯨꯝ ꯆꯤꯛꯄ ꯄꯣꯠꯄ ꯑꯣꯏꯕ ꯑꯗꯨꯝ ꯃꯤꯅꯁꯨ ꯀꯤꯅꯕ ꯑꯗꯨ ꯄꯣꯠꯇꯣ ꯑꯉꯥꯡ ꯉꯥꯛꯇꯅꯦꯀꯣ ꯍꯧꯖꯤꯛꯀꯤꯁꯦ ꯁꯟꯁꯥꯔ ꯆꯠꯄ ꯀꯥꯡꯕꯨꯗꯨꯣ ꯑꯣꯏꯗꯣꯏꯅꯦꯕ ꯆꯍꯤ ꯑꯗꯨꯝ ꯆꯍꯤ ꯐꯥꯗ꯭ꯔꯤꯕ ꯐꯥꯔꯛꯇ ꯉꯥꯏꯔꯤꯕꯁꯤꯡꯗꯣ
ꯑ
ꯑꯗꯣ ꯍꯧꯖꯤꯛꯀꯤ ꯁꯥꯁꯤꯡꯗꯨꯗꯤ ꯂꯤꯟ ꯑꯣꯏꯔꯣ ꯁꯥꯁꯤꯡꯗꯨꯗꯤ ꯃꯣꯏꯅ ꯐꯖꯅ ꯇꯝꯕꯤꯕ ꯁꯥꯅꯦꯕ
ꯎꯝ
ꯑꯉꯥꯡꯁꯤꯡꯗꯨꯒꯤ ꯃꯔꯛꯇ ꯃꯣꯏꯒꯤ ꯁꯥꯁꯤꯡꯗꯣ ꯊꯝꯃꯦ ꯂꯤꯟ ꯊꯝꯃꯦꯗꯣ ꯑꯉꯥꯡꯁꯤꯡꯗꯨꯁꯨ ꯊꯥꯖꯤꯟꯕ ꯀꯥꯟꯗ ꯑꯉꯥꯡꯗꯣ ꯒ꯭ꯌꯥꯟ ꯇꯥꯗꯕꯅꯤꯅ ꯄꯥꯏꯔꯒ ꯁꯥꯟꯅꯗꯅ ꯈꯣꯠꯇꯅ ꯀꯩꯝ ꯀꯤꯕ ꯐꯥꯎꯗꯦꯕ ꯑꯣ ꯑꯩꯈꯣꯏꯅ ꯑꯩꯈꯣꯏꯅꯀꯤ ꯕꯨ ꯑꯣꯏꯔꯣ ꯑꯃ ꯑꯣꯏꯔꯣ ꯐꯥꯎꯔꯤꯁꯤꯡꯁꯦ ꯑꯩꯈꯣꯏꯅ ꯑꯦ ꯑꯩꯈꯣꯏꯒꯤ ꯃꯃꯥ ꯃꯃꯥ ꯃ ꯦ ꯃꯥꯒꯤ ꯃꯃꯥ ꯃꯄꯥꯅꯤ ꯈꯪꯗꯦ ꯑꯦ ꯅꯪ ꯑꯗꯨꯅ ꯆꯤꯛꯑꯗꯤ ꯁꯤꯅꯤꯍꯦ ꯑꯗ ꯅꯪ ꯑꯗꯨ ꯇꯧꯔꯗꯤ ꯑꯗꯨ ꯇꯧꯅꯤꯍꯦ ꯀꯥꯏꯅ ꯄꯤ ꯀꯥꯟꯗ ꯑꯩ ꯍꯧꯈꯤꯕꯗꯣ ꯑꯗꯨꯗ ꯉꯥꯏꯥꯛꯇ ꯈꯛꯇꯅꯦꯕ ꯁꯦꯝ ꯑꯩꯈꯣꯏꯁꯦ ꯄꯤꯛꯄꯗ ꯀꯤꯔ ꯄꯣꯛꯂꯛꯄ ꯅꯠꯇꯦ ꯅꯠꯇ꯭ꯔꯒ ꯑꯦ ꯁꯤ ꯇꯧꯕ ꯀꯩꯅꯣꯝꯃ ꯇꯜꯂꯒ ꯈꯟꯖꯥꯟꯅꯔ ꯄꯨꯂꯛꯄ ꯑꯝꯇ ꯅꯠꯇꯦꯕ
ꯎꯝ ꯎꯝ
ꯑꯩꯈꯣꯏ ꯑꯩꯈꯣꯏꯒꯤ ꯍꯧꯔꯛꯄ ꯄꯤꯛꯂꯤꯀꯥꯟꯗ ꯀꯃꯥꯏꯅ ꯏꯃꯥ ꯏꯄꯥꯅ ꯂꯣꯏꯅꯔꯛꯄ
ꯑꯩꯈꯣꯏꯗꯤ ꯑꯩꯈꯣꯏꯒꯤ ꯀꯩ ꯍꯥꯏꯅꯤ ꯆꯠꯅꯕꯤꯁꯤꯅ ꯌꯥꯝꯅ ꯑꯩꯈꯣꯏꯒꯤ ꯋꯥꯈꯜꯁꯦ ꯄꯤꯛꯍꯜꯂꯦꯕ
ꯃꯥꯅꯦ ꯃꯥꯅꯦ ꯐꯅ ꯌꯥꯝ ꯐꯖꯂꯦꯅꯦ ꯆ ꯃꯩꯁꯨ ꯍꯣꯏ ꯁꯤꯒꯤ ꯆꯠꯅꯕꯤꯁꯤꯁꯨ ꯏꯟꯒꯗꯝꯕꯅꯤꯀꯣ ꯃꯇꯥꯡ ꯆꯥꯅ ꯑꯗꯨ ꯁꯤꯗ ꯑꯗꯨꯝ ꯁꯤ ꯇꯛ ꯇꯧꯔ ꯂꯩꯔꯗꯤ ꯑꯩꯈꯣꯏ ꯑꯥ ꯌꯧꯕꯩ ꯉꯝꯃꯣꯏꯗꯣꯏꯅꯤ
ꯍꯣꯏꯅꯦ ꯌꯥꯝꯃꯣꯏꯅꯦ ꯍꯧꯖꯤꯛꯀꯤ ꯑꯥ ꯌꯥꯎꯕ ꯉꯝꯗꯣꯏꯁꯤꯦ ꯑꯩꯈꯣꯏꯒꯤ ꯆꯠꯅꯕꯤꯗꯨꯨꯅꯤꯅꯦ
ꯍꯣꯏ ꯍꯣꯏ ꯑꯗꯨ ꯀꯥꯏꯕ ꯌꯥꯗꯦ ꯑꯗꯨ ꯇꯧꯕ ꯌꯥꯗꯦ ꯍꯣꯏ ꯑꯗꯨꯁꯨ ꯑꯗꯨꯒꯤ ꯃꯇꯥꯡ ꯆꯠꯅꯕꯤꯒꯤ ꯃꯇꯥꯡ ꯂꯥꯛꯑꯁꯨ ꯑꯗꯨꯝ ꯏꯟꯕꯤꯒꯗꯕꯅꯤꯀꯣ ꯍꯥꯏꯗꯤ ꯐꯖꯅ ꯑꯗꯨꯝ ꯅꯤꯌꯣꯝ ꯆꯨꯝꯅ ꯇꯧꯕꯤꯒꯗꯕꯅꯦꯕ ꯑꯗꯨꯒ ꯑꯗꯨꯝ ꯃꯤꯒꯤ ꯃꯄꯥꯟ ꯂꯝꯗ ꯑꯗꯨꯝ ꯑꯐꯥꯎ ꯑꯐꯥꯎ ꯃꯆꯥ ꯃꯆꯥ ꯃꯣꯏꯁꯨ ꯍꯦꯛꯇ ꯍꯧꯕꯒ ꯆꯥꯎꯈꯠꯂ ꯂꯥꯛꯄ ꯅꯠꯇꯦꯕ
ꯎꯝ
ꯑꯗꯨꯝ ꯃꯆꯥ ꯃꯆꯥ ꯃꯆꯥ ꯁꯨꯝ ꯁꯦꯝꯗꯣꯛ ꯁꯦꯝꯗꯣꯛ ꯂꯥꯛꯄꯗꯨꯅ ꯐꯠ ꯂꯥꯎꯅ ꯑꯣꯏꯔꯛꯏꯅꯦ ꯑꯗꯨꯅ ꯑꯩꯈꯣꯏ ꯑꯩꯈꯣꯏꯅ ꯀꯟꯕ ꯋꯥꯈꯟꯁꯦ ꯁꯦꯝꯗꯣꯛꯇ꯭ꯔꯤ ꯀꯩꯗꯤ ꯑꯗꯨ ꯑꯗꯨꯝ ꯋꯥꯗ
ꯁꯤ ꯁꯦꯝꯗꯣꯛꯄ ꯍꯥꯏꯕꯁꯦ ꯑꯁ ꯆꯍꯤꯗꯤ ꯌꯥꯝ ꯐꯅ ꯆꯥꯡ
ꯆꯪꯗꯣꯏꯅꯦ ꯑꯗꯨꯝ ꯁꯦꯝꯗꯣꯛꯄꯁꯦ ꯍꯧꯖꯤꯛꯇꯤ ꯑꯩꯈꯣꯏꯒꯤ ꯅꯍꯥ ꯑꯣꯏꯔꯤꯕ ꯑꯩꯈꯣꯏꯅ ꯁꯦꯝꯃꯛꯇ꯭ꯔꯒꯗꯤ ꯌꯥꯔꯣꯏꯗꯣꯏꯅꯦ ꯑꯩꯈꯣꯏꯒꯤ ꯃꯊꯛ ꯃꯊꯛ ꯑꯩꯈꯣꯏ ꯏꯃꯥ ꯕꯕꯥꯒꯤ ꯆꯍꯤꯅꯗꯤ ꯃꯣꯏꯗꯗꯤ ꯍꯥꯏꯕ ꯌꯥꯔꯔꯣꯏꯕ ꯃꯣꯏꯗ ꯍꯥꯏꯔꯗꯤ ꯅꯪ ꯌꯨꯝꯗ ꯂꯩꯔꯅꯨ ꯍꯥꯏꯔꯅꯦꯕ
ꯆꯨꯝꯃꯤ ꯆꯨꯝꯃꯤ
ꯑꯗꯨꯒꯤ ꯃꯣꯏꯒꯤ ꯃꯥꯒꯤ ꯃꯇꯝ ꯃꯇꯝ ꯂꯥꯛꯄꯗꯣ
ꯎꯝ
ꯂꯥꯛꯄ ꯀꯥꯟꯗ
ꯌꯨꯝꯗ ꯂꯩꯔꯅꯨ ꯍꯥꯏꯔꯒ ꯇꯥꯟꯊꯣꯛꯈ꯭ꯔꯗꯤ
ꯑꯦ ꯍꯥꯏꯔꯛꯀꯗꯣꯏꯅꯦ ꯍꯥꯏꯗꯤ ꯍꯥꯏꯗꯤ ꯑꯩꯈꯣꯏꯒꯤꯗꯤ ꯑꯩꯈꯣꯏꯒꯤ ꯑꯍꯜ ꯂꯃꯟꯁꯤꯡꯗꯨꯅ ꯍꯥꯏꯕꯗꯣ ꯑꯗꯨꯝ ꯏꯟꯗꯕ ꯌꯥꯗ꯭ꯔꯦꯗꯅ
ꯑꯣꯝ
ꯑꯗꯨꯝ ꯍꯧꯖꯤꯛꯀꯥꯟ ꯐꯕꯁꯨ ꯑꯗꯨꯝ ꯂꯩꯀꯣ ꯍꯥꯏꯗꯤ ꯑꯗ ꯃꯤ ꯑꯃꯒ ꯃꯤꯒ ꯏꯃꯨꯡ ꯑꯃꯒ ꯏꯃꯨꯡ ꯃꯥꯟꯅꯗꯦ ꯃꯃꯥ ꯃꯄꯥ ꯃꯥꯟꯅꯗꯦ ꯋꯥꯅ ꯐꯖꯅ ꯃꯃꯥ ꯃꯄꯥ ꯍꯧꯖꯤꯛꯀꯥꯟꯒꯤ ꯑꯅꯧꯕ ꯃꯃꯥ ꯃꯄꯥꯗ ꯈꯤꯇꯪ ꯒ꯭ꯌꯥꯟ ꯂꯥꯏꯔꯤꯛ ꯂꯥꯏꯁꯨ ꯍꯩꯕꯗ ꯀꯥꯟꯗꯤ ꯃꯆꯥꯒꯤ ꯑꯄꯥꯝꯕ ꯀꯔꯤꯅꯣ ꯈꯪꯕꯤꯕ ꯃꯆꯥꯅ ꯍꯥꯏꯕꯗꯨꯁꯨ ꯑꯗꯨꯝ ꯏꯟꯕꯤꯕꯁꯨ ꯌꯥꯎꯋꯀꯣ ꯑꯐꯕ ꯑꯣꯏꯔꯒꯗꯤ
ꯎꯝ ꯎꯝ ꯎꯝ
ꯍꯥꯏꯗꯤ ꯑꯗꯨꯗ ꯍꯦꯟꯅ ꯁꯞꯄꯣꯔꯠ ꯇꯧꯕꯤꯕ ꯍꯥꯏꯗꯅ ꯍꯥꯏꯗꯤ ꯃꯥꯒꯤ ꯊꯧꯅꯥ ꯍꯥꯞꯄꯤꯔꯒ ꯐꯅ ꯃꯌꯥꯝꯅ ꯁꯃꯥꯖꯅꯗꯤ ꯈꯤꯇꯪ ꯅꯨꯡꯉꯥꯏꯔꯣꯏꯗꯕ ꯃꯌꯥꯝꯅ ꯈꯤꯇꯪ ꯇꯧꯒꯗꯕ ꯄꯣꯠ ꯑꯃ ꯑꯅꯧꯕ ꯑꯃ ꯇꯧꯕ ꯀꯥꯟꯗ ꯑꯝꯕꯅ ꯑꯩ ꯑꯗꯨꯒꯤ ꯀꯩꯅꯣ ꯐꯪꯗꯦꯕ ꯃꯃꯥ ꯃꯆꯥꯅ ꯀꯩꯅꯣꯝꯃꯥꯏ ꯇꯧꯒꯦ ꯍꯥꯏꯕ ꯀꯥꯟꯗ ꯍꯥꯏꯗꯤ ꯃꯃꯥ ꯃꯄꯥꯗꯨꯅ ꯀ ꯑꯁ ꯏꯕꯨꯡꯉꯣ ꯑꯩꯈꯣꯏꯅ ꯑꯗꯨ ꯇꯧꯔꯒ ꯃꯤꯅ ꯀꯔꯤ ꯍꯥꯏꯅꯈꯤꯅꯤ ꯃꯤꯅ ꯀꯔꯤ ꯍꯥꯏꯅ ꯉꯥꯡꯅꯅꯤ ꯑꯗꯨ ꯑꯗꯨꯃꯥꯏꯅ ꯇꯧꯔꯒ ꯉꯝꯗꯕꯁꯨ ꯌꯥꯎꯔꯤꯅꯦꯕ ꯍꯥꯏꯗꯤ
ꯀꯝꯗ
ꯏꯁꯀꯪꯒꯦꯗꯤ ꯃꯤ ꯃꯤꯒꯤ ꯋꯥ ꯈꯟꯗ ꯂꯩꯔꯦ
ꯃꯥꯅꯦ ꯑꯩꯈꯣꯏꯅ ꯃꯤꯒꯤ ꯋꯥꯈꯜꯗꯨ ꯆꯠꯂ ꯈꯜꯂꯨ ꯌꯥ-ꯌꯥꯗꯕꯅꯤꯅ
ꯍꯅꯦ ꯑꯩꯈꯣꯏꯅ ꯅꯨꯡꯇꯤꯒꯤ ꯍꯥꯏꯔꯁꯨ ꯏꯟꯗꯕ ꯂꯩꯌꯦ ꯑꯃꯇꯪ ꯍꯥꯏꯔꯁꯨ ꯃꯣꯏ ꯏꯟ ꯏꯟꯕ ꯂꯩ
ꯎꯝ ꯑꯦ ꯃꯤ ꯑꯗꯨꯝ ꯎꯗꯪ ꯎꯕꯗ ꯏꯟꯕ ꯀꯥꯡꯕꯨꯁꯨ ꯂꯩꯗ ꯒ꯭ꯌꯥꯟ ꯃꯤꯒꯤ ꯑꯁꯣꯏꯕ ꯎꯕꯗ ꯃꯥ-ꯃꯥ ꯑꯣꯏꯅ ꯒ꯭ꯌꯥꯟ ꯇꯥꯈꯤꯕ
ꯎꯝ-ꯎꯝ ꯍꯨꯝ ꯁꯣꯏꯕꯕꯨ ꯁꯣꯏꯕꯒꯤ ꯁꯣꯏꯕꯗꯨꯗ ꯒ꯭ꯌꯥꯟ ꯇꯥꯗꯕ
ꯅꯪ ꯈꯣꯟꯖꯦꯜꯗꯤ ꯌꯥꯝ ꯍꯧꯅ ꯇꯥꯏ ꯑꯗꯨꯝ ꯅꯪ ꯈꯣꯟꯖꯦꯜꯗꯤ ꯑꯗꯨꯝ ꯍꯧꯏ
ꯑꯗꯨꯝ ꯍꯥꯏꯗꯤ
ꯑꯩꯗꯤ ꯈꯣꯟ ꯑꯩꯒꯤ ꯈꯣꯟꯖꯦꯜꯁꯦ ꯌꯥꯝ ꯆꯥꯎꯕꯅꯦ
ꯎꯝ ꯃꯁꯥꯏ ꯆꯥꯎꯋꯦ ꯑꯗ ꯃꯤꯁꯨ ꯋꯥꯡ ꯆꯥꯎꯔꯝꯗꯧ ꯃꯥꯜꯂꯦ ꯑꯗꯨꯕꯨ ꯈꯪꯗꯦ
ꯑꯦ ꯋꯥꯡꯗꯦꯍꯦ ꯑꯩꯁ
ꯑꯣ ꯀꯩꯅꯣ ꯄꯤꯛꯄꯔꯣ ꯍꯥꯏꯁꯦ ꯌꯥꯝꯅ
ꯌꯥꯝ ꯌꯥꯝꯅꯗꯤ ꯄꯤꯛꯇꯦꯗ ꯐꯥꯏꯠꯄꯨꯗꯤ ꯌꯥꯎꯋꯦꯗ
ꯑꯣ ꯑꯗꯨꯗ ꯀꯌꯥꯝ ꯍꯦꯜꯂꯤꯅꯣ ꯃꯔꯤ ꯃꯉꯥ ꯍꯦꯜꯂꯤꯔꯣ
ꯑꯦꯁ ꯃꯔꯤ ꯃꯨꯉꯥ ꯍꯦꯟꯗꯦ ꯑꯃ ꯐꯥꯏ꯭ꯕ ꯋꯥꯟ
ꯑꯣ ꯑꯗꯨꯃꯥꯏ ꯂꯩꯕ
ꯎꯝ
ꯑꯗꯨ ꯅꯨꯄꯤꯗꯨꯗꯤ ꯑꯗꯨꯝ ꯌꯥꯔꯦ ꯀꯩꯅꯣ
ꯈꯪꯗꯦꯅꯦ
ꯑꯩꯗꯤ ꯑꯩꯈꯣꯏ ꯁ꯭ꯋꯥꯏꯒꯤ ꯂꯝꯗꯝꯁꯤꯒꯤ ꯃꯤꯒꯤ ꯃꯇꯥ ꯃꯤꯑꯣꯏ ꯃꯇꯥꯁꯤꯒꯤ ꯃꯇꯨꯡ ꯏꯟꯅꯗꯤ ꯑꯗꯨꯝ ꯅꯨꯄꯤ ꯗꯗꯤ ꯌꯥꯔꯕꯅꯦ
ꯑꯝ ꯑꯩ ꯀꯩ ꯃꯤ ꯑꯇꯣꯞꯄꯒꯤ ꯌꯥꯗꯁꯨ ꯑꯩꯒꯤ ꯌꯥꯗꯤ ꯌꯥꯔꯦ ꯀꯩꯅꯣ ꯅꯠꯇ꯭ꯔꯣ ꯄꯦꯑꯁꯨ ꯆꯧꯔꯁꯨ ꯑꯩꯅꯦ ꯃꯣꯏ ꯅꯠꯇꯦ ꯑꯩ ꯌꯥꯔꯗꯤ ꯌꯥꯔꯦ
ꯃꯥ
ꯀꯩ ꯋꯥꯅꯤꯉꯥꯏ ꯂꯩꯒꯦ ꯃꯨꯛ ꯍꯧꯔꯅꯤ
ꯑꯥꯏ-ꯑꯥꯏꯗꯤ ꯌꯥꯝ ꯀꯥꯍꯦꯟꯅ ꯐꯠ ꯂꯥꯎꯅ ꯑꫭ ꯀꯩꯅꫭ ꯑꯣꯄꯟ ꯃꯥꯏꯟꯗꯦꯗ ꯑꯣꯏꯕꯖꯦ
ꯎꯝ ꯏ-ꯏꯁ ꯑꯣꯄꯟ ꯃꯥꯏꯟꯗꯦꯠ ꯑꯣꯏꯕꯅ ꯐꯩꯍꯦ ꯍꯥꯏꯗꯤ ꯑꯣꯄꯟ ꯃꯥꯏꯟꯗꯦꯗ ꯑꯣꯏꯔꯁꯨ ꯑꯈꯣꯏꯅ ꯉꯥꯡ ꯉꯥꯡꯕ ꯌꯥꯕ ꯉꯥꯡꯕ ꯌꯥꯗꯕꯗꯤ ꯌꯥꯎꯋꯦꯗꯅ ꯄꯔꯁꯣꯅꯦꯜ ꯑꯣꯏꯕꯒꯤꯔꯥ ꯃꯤꯒꯤ ꯑꯣꯏꯕꯒꯤꯔꯥ ꯑꯗꯨꯒꯤꯗꯤ ꯑꯗꯨꯕꯨꯗꯤ ꯂꯩꯌꯦ ꯑꯗꯨꯅꯠꯇꯕꯤꯗ ꯃꯤ ꯋꯥ ꯉꯥꯡꯉꯒ ꯉꯥꯡꯅꯤꯡꯕ ꯉꯥꯡꯅꯤꯡꯗꯕꯒꯨꯝ ꯇꯧꯕꯗꯨꯗꯤ ꯏꯁ ꯑꯩꯗꯤ ꯌꯥꯗꯦ
ꯃꯥꯅꯦ ꯑꯗꯨ ꯅꯪꯅ ꯅꯪꯅ ꯉꯥꯡꯕꯁꯨ ꯈꯪꯉꯦꯕ ꯅꯪꯗꯤ ꯗꯣꯡ ꯗꯣꯡ ꯉꯥꯡꯉꯒ ꯑꯗꯨꯅ ꯑꯩꯅ ꯄꯨꯟꯕ ꯅꯨꯡꯉꯥꯏꯅꯤ ꯍꯥꯏꯁꯦ ꯍꯥꯏꯗꯤ ꯃꯤ ꯂꯩꯔꯤꯗꯅ ꯍꯥꯏꯗꯤ ꯑ-ꯆꯤꯟꯗꯗꯤ ꯍꯣꯏ-ꯍꯣꯏ ꯍꯣꯏꯗꯤ ꯍꯥꯏꯔꯒ ꯃꯅꯨꯡꯗꯗꯨꯗ ꯑꯃ ꯈꯔꯝꯕꯗꯣ
ꯑ ꯍꯣꯏ ꯌꯥꯗꯦ ꯄꯥꯝꯗ꯭ꯔꯒꯅ ꯍꯦꯛ ꯃꯥ ꯉꯥꯡꯕꯗꯨꯗ ꯑꯗꯨꯏꯗꯤ ꯁꯨꯃꯥꯏꯅ ꯈꯔ ꯇꯧꯋꯦ ꯀ-ꯈꯣꯠꯂꯦ ꯍꯥꯏꯕꯗꯣ
ꯎꯝ ꯍꯥꯏꯗꯤ ꯌꯥꯗ꯭ꯔꯤꯀꯥꯟꯗꯨꯗ ꯑꯗꯨꯝ ꯌꯥꯗ꯭ꯔꯤꯀꯥꯟꯗꯨꯗ ꯑꯦ ꯌꯥꯗꯦ ꯍꯥꯏꯍꯧꯕꯗꯨꯅ ꯐꯩꯌꯦꯕ ꯑꯩ ꯋꯥ ꯃꯤꯗꯣ